ꯍꯜꯂꯣ
ꯎꯝ ꯇꯥꯏꯌꯦ ꯇꯥꯏꯌꯦ
ꯇꯥꯕꯔ‌ꯣ
ꯇꯥꯏꯌꯦ ꯇꯌꯦ
ꯀꯩ ꯇꯧꯔ ꯂꯩꯕ꯭ꯔꯣ
ꯀꯔꯤꯁꯨ ꯇꯧꯗꯦꯗ ꯑꯦꯛꯖꯥꯝ ꯅꯨꯄꯤꯒꯤꯗ ꯄꯥꯎ ꯍꯣꯠꯅꯔꯦ ꯍꯧꯖꯤꯛꯇꯤ
ꯑ ꯃꯥ ꯀꯔꯤ ꯍꯥꯏꯕ
ꯑꯗꯨꯝ ꯅꯪ ꯈꯪꯗ꯭ꯔꯁꯨ ꯑꯗꯨꯝ ꯏꯌꯣ ꯏꯔꯗꯤ ꯑꯗꯨꯝ ꯃꯥꯔꯗꯤ ꯈꯔ ꯈꯔꯗꯤ ꯄꯤꯒꯅꯤ ꯍꯥꯏꯌꯦ ꯑꯗꯣ ꯈꯥꯡꯗ꯭ꯔꯒ ꯀꯔꯤ ꯏꯒꯅꯤꯒ ꯒꯤꯦꯟꯇꯥꯗ
ꯎꯝ
ꯀꯣꯏꯁꯥꯟꯗꯣꯈꯔꯒ ꯒꯤꯟ ꯇꯥꯔꯤ ꯏꯊꯣꯛꯄ ꯌꯥꯏ ꯑꯗꯨ ꯑꯣꯏꯔꯁꯨ
ꯑꯗꯣ ꯄꯦꯄꯔ ꯀꯌꯥ ꯊꯥꯒꯗꯧꯕ꯭ꯔꯥ
ꯑꯍꯣ ꯃꯨ ꯋꯥꯠꯂꯤꯌꯦ
ꯌꯥꯗꯦ ꯗꯦꯠ ꯀꯌꯥꯗ ꯑꯃꯨꯛꯀ ꯊꯥꯒꯅꯤ
ꯅꯦꯛꯁ ꯋꯤꯛ ꯐ꯭ꯔꯥꯏꯗꯦ ꯐꯥꯎ ꯃꯟꯗꯦꯗ ꯑꯃꯨꯛ ꯊꯥꯅꯤ ꯋꯦꯟꯁꯗꯦꯗ ꯑꯃꯨꯛ ꯊꯥꯕ ꯃꯥꯜꯂꯦ ꯐ꯭ꯔꯥꯏꯗꯦꯗ ꯑꯃ
ꯎ ꯅꯦꯛꯁ ꯀꯩꯅꯣ ꯅꯦꯛꯁ ꯄꯦꯄꯔꯗꯗꯤ ꯈꯔ ꯏꯔꯒ ꯄꯨꯁꯜꯂꯣꯅ ꯅꯪꯁꯨ
ꯎꯝ ꯑꯗꯨꯃꯥꯏꯅ ꯇꯧꯔꯒꯦ ꯈꯟꯕꯅꯦ ꯃꯥ ꯑꯗꯨꯝ ꯏ ꯑꯗꯨꯗꯤ ꯌꯥꯔꯗꯇ ꯄ꯭ꯔꯖꯦꯟ ꯇꯧꯔꯗꯤ ꯌꯥꯔꯦ ꯑꯗꯣ ꯑ
ꯍꯪ ꯀꯔꯤ ꯍꯥꯏꯁꯤꯔꯥ ꯃꯣꯏꯅ ꯃꯤꯒꯤ ꯃꯍꯨꯠ ꯁꯤꯟꯅꯦ ꯍꯥꯏꯕꯗꯣ ꯈꯪꯗ꯭ꯔꯗꯤ ꯌꯥꯔꯦ ꯍꯥꯏꯌꯦ ꯃꯥꯗꯤ
ꯎ
ꯑꯗꯨ ꯑꯣꯏꯔꯁꯨ ꯃꯥꯅ ꯄꯥꯡꯕꯅꯦ ꯑꯣꯖꯥꯅ ꯍꯥꯏꯕ ꯑꯩ ꯇꯥꯛꯑꯦ ꯗꯤꯁꯇ꯭ꯔꯤꯛꯇ ꯊꯥꯕꯁꯨ ꯃꯤ ꯈꯔ ꯌꯥꯎꯕ ꯃꯥꯜꯂꯦ
ꯎꯝ
ꯑꯣꯖꯥ ꯑꯗꯣꯋꯥ ꯅꯪꯗꯁꯨ ꯈꯔ ꯊꯥꯏꯌꯦ ꯇꯃꯦꯡꯂꯣꯡꯗꯁꯨ ꯈꯔ ꯊꯥꯏ ꯍꯥꯏꯌꯦ ꯑꯣꯖꯥ ꯑꯃ
ꯑ ꯑꯗꯨꯗꯤ ꯇꯃꯦꯡꯂꯣꯡꯗ ꯊꯥꯕ ꯌꯥꯏꯅ ꯃꯥꯗꯤ
ꯊꯥꯕ ꯌꯥꯏ ꯑꯗꯣ ꯃꯥ ꯈꯪꯗꯕ ꯍꯦꯛꯧꯂꯝꯒꯅꯤ
ꯑꯣ ꯅꯪꯒꯤꯗꯤ ꯗꯥꯎ ꯐꯩꯅ ꯑꯗꯨꯕꯨ
ꯑꯁ ꯑꯗꯨ ꯑꯣꯏꯔꯁꯨ ꯃꯤꯒꯤ ꯑꯦꯛꯖꯥꯝ ꯊꯥꯔꯒ ꯄꯥꯁ ꯇꯧꯗ꯭ꯔꯗꯤ ꯑꯩ ꯍꯧꯖꯤꯛ ꯈꯜ ꯈꯟꯕꯅꯦ ꯄꯩꯁꯥꯗꯣ ꯂꯥꯎꯁꯦꯔꯥ ꯂꯥꯎꯔꯣꯏꯁꯤꯦꯔꯥꯅ
ꯎ ꯇꯎꯒꯟ ꯌꯦ ꯇ ꯅꯠꯇ꯭ꯔꯒꯥꯁ ꯔꯤꯖꯜ ꯊꯣꯛꯄ ꯃꯇꯝꯗ ꯃꯇꯝꯗꯅ ꯂꯧꯒꯦ ꯍꯥꯏꯕ꯭ꯔꯥ ꯄꯥꯁ ꯇꯔꯗꯤ ꯂ ꯄꯥꯁ ꯇꯔꯗ꯭ꯔꯗꯤ ꯂꯧꯗꯕ ꯎ
ꯈꯪꯗꯦ ꯑꯩꯁ ꯃꯤꯒꯤ ꯑꯩꯒꯤ ꯃꯇꯁꯨ ꯃꯥꯡꯍꯜꯂꯦꯗ
ꯍꯣꯏꯅꯦ ꯑꯗꯨꯅꯦ ꯑꯣꯇꯣꯒꯨꯝꯕꯗ ꯆꯠꯂꯦ ꯈꯣꯡꯅ ꯆꯠꯄꯁꯨ ꯅꯠꯇꯦ ꯌꯨꯝ ꯅꯛꯄꯁꯨ ꯅꯠꯇꯦ ꯑꯗꯨꯕꯨ
ꯎꯝ
ꯄꯩꯁꯥ ꯈꯔꯗꯤ ꯅꯪ ꯂꯧꯕꯅ ꯐꯥꯏꯅ ꯁꯨꯅ ꯂꯧꯗ꯭ꯔꯁꯨ ꯅꯪꯅ ꯂꯧꯅꯤꯡꯗ꯭ꯔꯗꯤ
ꯎꯝ ꯑꯩꯗꯣ ꯂꯤꯁꯤꯡ ꯑꯃ ꯑꯃ ꯄꯤꯌꯣ ꯍꯥꯏꯕꯅꯦ ꯃꯤ ꯈꯔꯅꯁꯨ ꯂꯤꯁꯤꯡ ꯑꯃ ꯑꯗꯨꯝ ꯅꯤꯌꯣꯅ
ꯑꯥ ꯅꯪꯒꯤꯗꯤ ꯀꯃ ꯀꯔꯤ ꯇꯧꯈ꯭ꯔꯕ꯭ꯔꯥ ꯀꯃꯥꯏꯅ ꯇꯧꯈ꯭ꯔꯕ꯭ꯔꯥ
ꯊꯥꯗ꯭ꯔꯤꯌꯦ ꯑꯩꯈꯣꯏꯒꯤꯁꯨ
ꯎꯝ
ꯑꯣꯟꯂꯥꯏꯟ ꯄꯤꯅꯤꯉꯥꯏ ꯑꯣꯟꯂꯥꯏꯟ ꯄꯅꯤꯅꯨꯡꯉꯥꯏ ꯑꯈꯔꯁꯨ ꯈꯥꯟ ꯃ ꯍꯧꯖꯤꯦ ꯈꯄꯣ ꯃꯒꯦ ꯁꯤ ꯈꯄꯟꯒꯤꯁꯤꯗꯦꯟꯁꯤꯡꯗꯣ ꯂꯝꯕꯤ ꯆꯠꯄ ꯌꯥꯗꯦꯅ ꯅꯟꯅꯦ ꯇ꯭ꯔꯤꯛ ꯑꯃꯈꯛꯇ ꯃꯣꯏꯗꯣ ꯄꯤꯅꯤꯉꯥꯏ ꯄ꯭ꯂꯥꯟ ꯇꯧꯕ ꯃꯥꯜꯂꯦ ꯑꯣꯖꯥꯗꯣ
ꯑꯥ
ꯑꯗꯣ ꯈꯪꯗꯦ ꯍꯪꯗꯦ ꯑ ꯏꯐ ꯣ ꯍꯤꯔꯗꯤ ꯊꯝꯄꯥꯛꯀꯤ ꯌꯥꯝ ꯂꯩꯥꯏꯌꯦ ꯍꯥꯏꯌꯦ
ꯂꯩꯔꯝꯒꯅꯤ ꯑꯗꯣ ꯀꯔꯤ ꯀꯔꯤ ꯊꯕꯛ ꯂꯩ ꯍꯥꯏꯕ꯭ꯔꯥ
ꯀꯣꯜ ꯁꯦꯟꯇꯔꯒꯤ ꯏꯌꯥꯝꯕ ꯂꯩꯕ ꯃꯥꯜꯂꯦ ꯑꯗꯨ ꯑꯣꯏꯔꯁꯨ ꯀꯣꯜ ꯁꯦꯟꯇꯔꯅꯤ ꯍꯥꯏꯔꯁꯨ ꯊꯕꯛ ꯀ ꯌꯥꯝ ꯂꯩꯅ ꯀꯝꯄꯅꯤ ꯇꯣꯉꯥꯟꯕ
ꯎꯝ ꯎꯝ ꯂꯤꯒꯜ ꯑꯣꯏꯕ ꯏꯂꯤꯒꯜ ꯑꯣꯏꯕꯗꯨ
ꯏꯃꯥꯟꯅꯕꯤ ꯑ ꯏꯃꯥꯟꯅꯕꯤꯁꯨ ꯑꯣꯗ꯭ꯔꯒꯤ ꯆꯪꯈ꯭ꯔꯦꯕ ꯁꯗ ꯑꯗꯣ ꯃꯥꯗꯤ ꯑꯗꯨ ꯃ ꯇꯧꯋꯦ ꯍꯥꯏꯌꯦꯦ ꯎ ꯃꯣꯏꯒꯤ ꯑ ꯃꯣꯏꯒꯤ ꯌꯨꯝꯒꯤ ꯃꯤꯁꯤꯡꯗꯨꯒ ꯊꯕꯑꯥꯛꯇꯥ ꯑꯣꯕꯗꯣ ꯁꯕꯦꯟꯇꯤ ꯑꯩꯠꯇꯤꯒꯨꯝꯕ ꯄꯤꯕ ꯃꯥꯜꯂꯦ ꯐꯣꯟꯅ ꯇꯥꯎꯕꯅꯦ ꯍꯥꯏꯌꯦ ꯃꯣꯏ ꯗꯣ
ꯑꯥ
ꯅꯨꯡꯉꯥꯏꯅ ꯌꯥꯝꯅ
ꯍꯣꯏ ꯅꯍꯥꯟ ꯑꯩꯈꯣꯏꯗ ꯀꯩꯅꯣ ꯇꯧ ꯊꯕꯛ ꯔꯤꯐꯔ ꯇꯧꯕ ꯅꯨꯄꯥꯗꯣ ꯑꯩꯈꯣꯏꯒꯤ ꯈꯨꯟꯒꯤ ꯅꯨꯄꯥꯗꯣ ꯃꯥꯁꯨ ꯔꯛ ꯐ꯭ꯔꯣꯝ ꯍꯣꯝꯅꯦꯕ ꯄꯨꯡ ꯇꯔꯨꯛꯇꯒꯤ ꯑꯍꯨꯝ ꯐꯥꯎ ꯅꯨꯡꯗꯥꯡꯒꯤ ꯄꯨꯡ ꯇꯔꯨꯛ ꯒꯤ ꯑꯍꯨꯝ ꯐꯥꯎꯀꯣ ꯃꯥꯁꯨ ꯑꯗꯨꯝ ꯁꯦꯂꯔꯤꯗꯤ ꯋꯥꯡꯕ ꯃꯥꯜꯂꯦ ꯑꯗꯨꯝ ꯇꯧꯈ꯭ꯔꯗꯤ ꯁꯦꯂꯔꯤ ꯋꯥꯡꯒꯅꯤ ꯍꯥꯏ ꯑꯗꯨꯒ ꯏꯆꯦꯒꯤ ꯃꯃꯥꯟꯅꯕꯤꯁꯨ
ꯑꯝ
ꯑꯦꯖꯦꯟꯁꯤ ꯑꯃꯒꯤ ꯅꯝꯕꯔ ꯄꯤꯒꯦ ꯑꯗꯨ ꯀꯣꯜ ꯇꯧꯔꯒ ꯀꯩꯅꯣ ꯇꯧꯋ ꯍꯥꯏꯌꯦ ꯀꯩꯅꯣ ꯁꯦꯂꯔꯤꯗꯣ ꯊꯥꯔꯇꯤ ꯇꯨ ꯐꯣꯔꯇꯤ ꯄꯤꯒꯅꯤ ꯍꯥꯏꯌꯦ
ꯑꯣ ꯑꯗꯨ ꯌꯥꯝ ꯐꯥꯏꯌꯦꯅ
ꯍꯣꯏ ꯑꯗꯨ ꯂꯤꯒꯜ ꯑꯣꯏꯗꯕ꯭ꯔꯥ ꯂꯤꯒꯜ ꯑꯣꯏꯗꯕ꯭ꯔꯥꯗꯣ
ꯎꯝ
ꯅꯤꯡꯖ ꯑꯣꯏꯕ꯭ꯔꯥ ꯑꯣꯏꯗꯕ꯭ꯔꯥ ꯑꯗꯨ ꯈꯪ
ꯑꯣꯖꯥ ꯑꯣꯖꯥ ꯑꯥꯎ ꯁꯔꯨꯛ ꯕꯨꯗꯤ ꯑꯗꯨ ꯑꯥ ꯑꯗꯣ ꯁꯤ ꯇꯥꯎꯕꯅ ꯐꯥꯛꯑꯦ ꯁꯤ ꯂꯩꯔꯦꯁꯨ ꯌꯥꯝ ꯏꯪ
ꯑꯗꯨ ꯐꯪꯈ꯭ꯔꯗꯤꯦ ꯑꯁꯤꯒꯤ ꯀꯩꯅꯣ ꯐꯪꯈ꯭ꯔꯗꯤ ꯀꯣꯜ ꯁꯦꯟꯇꯔꯗꯒꯨꯝꯕ ꯁꯦꯂꯔꯤ ꯈꯔ ꯌꯥꯝꯅ ꯐꯪꯈ꯭ꯔꯗꯤ ꯑꯣꯖꯥꯕꯨꯗꯤ ꯆꯠꯅꯤꯡꯉꯥꯏꯗꯤ ꯀꯩꯅꯣ ꯈꯟꯗ꯭ꯔꯦꯗ ꯑꯗꯨꯕꯨ ꯈꯪꯗꯦ ꯇ꯭ꯔꯦꯅꯤꯡꯒꯨꯝꯕ ꯈꯔ ꯈꯔ ꯀꯩꯅꯣ ꯇꯧꯕ ꯀꯥꯟꯗ ꯆꯠꯂꯒ ꯌ ꯌꯨꯝ ꯍꯜꯂꯛꯄ ꯀꯥꯟꯗ ꯆꯠꯅꯤ ꯊꯕꯛꯀꯨꯝꯕ ꯁꯨꯅꯤꯡꯉꯥꯏ ꯑꯗꯨ ꯍꯛ ꯇꯔꯤ
ꯈꯪꯗꯦ ꯒ꯭ꯌꯥꯟ ꯇꯥꯗꯦ ꯑꯩꯈꯣꯏꯕꯨꯁꯨ ꯑꯗꯨꯃꯥꯏꯅ ꯍꯥꯏꯌꯦ ꯑ ꯊꯕꯇꯤ ꯌꯥꯝ ꯂꯌꯦꯦ ꯑꯗꯨ ꯑꯣꯖꯒꯨꯝꯃꯤ ꯇ ꯇꯅꯨ ꯃꯤ ꯍꯔꯥꯅꯗꯤ ꯍꯥꯏꯌꯦ
ꯎꯝ ꯑ ꯀꯣ ꯁꯦꯟꯇꯔꯒꯤ ꯊꯕꯛ ꯎꯝ ꯀꯣꯜ ꯁꯦꯟꯇꯔꯒꯤ ꯊꯕꯛꯇꯤ ꯌꯥꯝ ꯀꯩꯅꯣ ꯇꯧꯕ ꯃꯥꯜꯂꯦ ꯁꯤ ꯄꯥꯕꯩꯅꯦꯗꯣ
ꯑꯥ
ꯕꯕꯥꯣꯏꯅꯦ ꯑꯩꯁꯨ ꯀꯣꯛ ꯁꯦꯟꯇꯔꯗ ꯇꯧꯋꯦ ꯍꯥꯏꯌꯦꯦ ꯑꯩꯈꯣꯏꯒꯤ ꯗꯨꯀꯥꯟ ꯃꯅꯥꯛ ꯂꯩꯌꯦꯕ ꯃꯥꯗꯣ
ꯑꯣ ꯅꯨꯡꯉꯥꯏꯅ
ꯅꯍꯥꯟꯗꯣ ꯎꯅꯕ ꯑꯗꯨ ꯃꯥꯅꯁꯨ ꯑꯦꯖꯦꯟꯁꯤ ꯑꯃꯒꯤ ꯅꯝꯕꯔ ꯄꯤꯔꯛꯄ ꯃꯥꯅ ꯗꯥꯏꯔꯦꯛ ꯍꯦꯛꯇ ꯀꯩꯅꯣ ꯍꯩꯁ ꯑꯥꯔ ꯎꯅꯕꯗꯣ ꯑꯗꯨꯗꯤ ꯊꯣꯛꯇꯕꯅꯦ ꯑꯗꯨꯕꯨ ꯀꯟꯁꯜꯇꯦꯟꯁꯤ ꯑꯃꯒꯤ ꯀꯩꯅꯣꯗ ꯆꯠꯂꯗꯤ ꯑꯗꯨꯝ ꯁꯦꯂꯦꯛ ꯇꯧꯕꯅꯦ ꯍꯥꯏꯅ ꯍꯥꯏꯕ ꯃꯥꯗꯣ
ꯑ
ꯐꯥꯔꯁꯇ ꯔꯣꯏꯍꯧꯒꯝꯃꯕꯥꯅꯤꯗꯣ ꯍꯥꯏꯁꯔꯦ ꯗꯥꯏꯔꯦꯛ ꯎꯅꯩꯌꯦ ꯍꯥꯏꯌꯦ ꯑꯗꯨꯒ ꯑꯗꯨ ꯃꯇꯝꯗ ꯊꯣꯛꯇꯕ ꯃꯥꯜꯂꯦ ꯃꯕꯥꯅꯤꯗꯣ ꯃꯨꯛꯀ ꯃꯥꯅ ꯍꯥꯏꯩꯁꯥꯔ ꯍꯥꯏꯖꯔꯒꯦ ꯑꯩꯒꯤ ꯀꯟꯁꯜꯇꯦꯟ ꯑ ꯅꯠꯇꯦ ꯀꯟꯁꯜꯇꯦꯟꯁꯤꯒꯤ ꯀꯩꯅꯣ ꯃꯈꯥꯗ ꯑꯃꯨꯛꯀ ꯇꯧꯕ ꯀꯥꯟꯗ ꯊꫭꯛꯄ ꯃꯥꯜꯂꯦ ꯍꯧꯖꯤꯛꯇꯤ ꯇ꯭ꯋꯦꯟꯇꯤ ꯇ꯭ꯋꯦꯟꯇꯤ ꯄ꯭ꯂꯥꯁ ꯑꯣꯏꯕ ꯃꯥꯜꯂꯦ ꯑꯗꯨꯒ ꯏꯟꯁꯦꯟꯇꯤꯞꯇꯤ ꯅꯨꯡꯉꯥꯏꯌꯦ ꯍꯥꯏꯌꯦ ꯑꯗꯨ ꯊꯥꯔꯇꯤꯒꯨꯝꯕ ꯑꯣꯏꯕ ꯃꯥꯜꯂꯦ ꯊꯥꯔꯇꯤ ꯍꯣ ꯃꯥꯜ ꯑꯣ ꯏꯟꯁꯦꯟꯇꯚ ꯏ ꯏꯟꯁꯦꯟꯇꯤꯞꯇꯤ ꯅꯨꯡꯉꯥꯏꯌꯦ ꯍꯥꯏꯅ ꯑꯩ ꯃꯥ
ꯀꯅꯥ ꯀꯅꯥ ꯂꯩꯕ꯭ꯔꯥ ꯃꯥꯗꯤ
ꯃꯌꯥꯝꯕꯒ ꯂꯩ
ꯑ
ꯃꯕꯥꯅꯤ ꯈꯛꯇ ꯑꯣꯏꯕ ꯃꯥꯜꯂꯦ ꯑꯗꯨꯒꯤ ꯑꯩ ꯎꯕ ꯃꯇꯝꯗ ꯑꯁ ꯌꯥꯝ ꯅꯨꯡꯉꯥꯏꯌꯦꯦ ꯑꯩ ꯕꯖꯥꯔ ꯆꯠꯅꯤꯡꯉꯥꯏꯁꯨꯃꯥ ꯄꯨꯟꯅꯅꯤꯡꯉꯥꯏ ꯇꯤꯟꯅꯅꯤꯡꯉꯥꯏ ꯂꯩꯇꯕꯒꯤ ꯅꯣꯡꯃꯗꯤ ꯕꯖꯥꯔ ꯆꯠꯃꯤꯟꯅꯁꯤ ꯀꯍꯦꯅ
ꯎꯝ ꯑꯩꯁꯨꯣ ꯍꯧꯖꯤꯦ ꯑꯣꯖꯥꯔꯒꯁꯦ ꯇꯈ꯭ꯔꯥꯁꯦ ꯔꯝ ꯔꯥꯝ ꯔ
ꯁꯇꯗ ꯐꯪꯗꯤ ꯑꯗꯨꯝ ꯇꯧꯕꯅ ꯐꯗ ꯑꯗꯨꯝ ꯀꯩꯅꯣ ꯑꯗꯨꯁꯨꯂꯔꯤ ꯐꯕꯗꯤ ꯑꯗꯨꯝ ꯀꯣꯏꯕꯕꯨꯗꯤ ꯑꯗꯨꯝ ꯀꯣꯏꯕ ꯆꯠꯄ ꯌꯥꯏꯩꯅ ꯑꯗꯨꯝ ꯀꯩꯅꯣ ꯇꯧꯕ ꯃꯇꯝꯗ ꯍ ꯊꯗ꯭ꯔꯔꯤ
ꯎꯝ ꯀ꯭ꯔꯤꯁꯇꯤ ꯑꯗꯨꯝ ꯇꯧꯒ ꯑꯅꯤꯅ ꯑꯗꯣ ꯃꯤ ꯈꯔꯗꯤ ꯍꯥꯏꯕꯅꯦꯕ ꯎꯝ ꯁꯦꯞꯇꯦꯝꯕꯔ ꯑꯣꯛꯇꯣꯕꯔ ꯑꯗꯨꯋꯥꯏꯗ ꯃꯤ ꯌꯥꯝ ꯃꯤ ꯊꯕꯛ ꯊꯤꯕꯗꯣ ꯅꯨꯡꯉꯥꯏꯌꯦ ꯍꯥꯏꯅ
ꯑꯣ ꯑꯗꯨ ꯃꯇꯝꯗ ꯅꯪꯁꯨ ꯂꯥꯛꯄ ꯌꯥꯏꯅ
ꯈꯪꯗꯦ
ꯂꯥꯛꯑꯣ ꯅꯪ ꯑꯦꯛꯖꯥꯝ ꯑꯦꯛꯖꯥꯝꯗꯣ ꯂꯣꯏ ꯇꯧꯗꯣꯏ ꯈꯔ ꯇꯧ ꯃꯥꯜꯜꯂꯤ ꯑ
ꯈꯟꯗꯦ
ꯎꯝ ꯏꯇꯑ꯭ꯔꯦ
ꯍꯍꯋꯥꯔꯦ
ꯀꯣꯜ ꯁꯦꯟꯇꯔꯒꯤꯁꯦ ꯊꯕꯛ ꯐꯪꯉꯗꯤ ꯌꯥꯝ ꯀꯩꯅꯣ ꯃꯤ ꯑꯩꯈꯣꯏ ꯅꯍꯥꯟ ꯃꯦꯗꯤꯀꯦꯜ ꯕꯤꯜꯗꯤꯡꯗ ꯆꯠꯂꯦꯅ ꯑꯗꯨꯒꯤꯗꯣ ꯃꯤ ꯈꯔꯒꯤꯗꯤ ꯐ꯭ꯔꯣꯝ ꯍꯣꯝ ꯑꯣꯄꯣꯔꯆꯨꯅꯤꯇꯤ ꯄꯤꯕ ꯃꯥꯜꯂꯦ ꯄ꯭ꯔꯣꯐꯦꯁꯥꯔ ꯈꯣꯏꯕꯨꯁꯨ ꯑꯗꯨꯕꯨ ꯃꯤ ꯎ ꯀꯩꯅꯣ ꯇꯧꯕ ꯀꯥꯟꯗ ꯃꯤ ꯈꯔꯅ ꯑꯗꯨꯝ ꯁꯨꯔꯒ ꯃꯣꯏꯒꯤ ꯄ꯭ꯔꯣꯁꯦꯁ ꯇꯧꯒꯗꯕ ꯃꯌꯥꯝꯗ ꯂꯣꯏ ꯈꯪꯈ꯭ꯔꯗꯤ ꯑꯗꯨꯝ ꯋꯔꯛ ꯐ꯭ꯔꯣꯝ ꯍꯣꯝ ꯑꯗꯨꯝ ꯄꯤꯕ ꯃꯥꯜꯂꯦ
ꯎꯝ
ꯑꯗꯨꯕꯨ ꯁꯤ ꯀꯩꯅꯣꯅ ꯑꯗꯨꯗꯤ ꯁꯦꯂꯔꯤꯗꯤ ꯌꯥꯝꯗꯕ ꯅꯥꯏꯟꯇꯤꯟ ꯅꯥꯏꯟꯇꯤꯟ ꯄꯣꯏꯟ ꯐꯥꯏꯚꯇꯨ ꯈꯛꯇ ꯄꯤꯒꯦ ꯍꯥꯏꯌꯦ ꯑꯗꯨꯒ ꯏꯟꯁꯦꯟꯇꯤꯞ ꯏꯟꯁꯦꯟꯇꯤꯞꯁꯨ ꯄꯤꯒꯅꯤ ꯍꯥꯏꯌꯦ ꯑꯗꯨꯕꯨ
ꯑꯩꯅ ꯇꯟꯕꯗꯤꯀꯣ ꯁꯤ ꯎꯝ ꯅꯨꯡꯗꯥꯡ ꯅꯨꯡꯗꯥꯡ ꯇꯨꯝꯗꯕꯤꯗ ꯇꯥꯎꯕꯗꯣ ꯑꯩꯅ ꯇꯥꯟꯕ
ꯍꯣꯏꯅꯦ
ꯑꯩꯗꯤ ꯑꯁ ꯅꯨꯡꯗꯥꯡ ꯐꯖꯅ ꯇꯨꯝꯗ꯭ꯔꯗꯤ ꯑꯩꯗꯤ ꯌꯥꯗꯕꯅꯦ ꯑꯗꯨꯅ ꯑꯗꯨꯅꯦ ꯈꯔ ꯀꯤꯕ ꯍꯥꯏꯅ
ꯑꯩꯈꯣꯏꯁꯨ ꯄꯨꯡ ꯇꯔꯥꯗꯒꯤ ꯁꯚꯦꯟ ꯊꯥꯔꯇꯤ ꯑꯦ ꯑꯦꯝ ꯐꯥꯎꯅꯦ ꯍꯥꯏꯅꯩ
ꯎꯝ ꯁꯦꯂꯥꯔꯤꯕꯨ ꯍꯣꯏ ꯈꯔ ꯌꯥꯝꯃꯦ ꯑꯗꯨ ꯑꯣꯏ ꯑꯦꯀꯣꯃꯤꯗꯦꯁꯟꯒꯨꯝꯕꯗ ꯄꯤꯗꯦꯅ
ꯀꯣꯃꯣꯗꯦꯁꯟ ꯄꯤꯗꯦ ꯑꯗꯨꯕꯨ ꯄꯤꯛ ꯗ꯭ꯔꯣꯞ ꯄꯤꯛ ꯗ꯭ꯔꯣꯞꯇꯤ ꯄꯤꯒꯅꯤ ꯃꯣꯏꯅ
ꯑ ꯈꯔꯥ ꯀꯝꯄꯅꯤ ꯈꯔꯥꯗꯤ
ꯇꯔ ꯃꯌꯥꯝꯗꯤ ꯑꯗꯨꯝ ꯄꯤꯅꯩ ꯍꯥꯏꯅ ꯍꯥꯏꯗ ꯃꯨꯈꯪꯗꯦ
ꯈꯔꯕꯨꯗꯤ ꯄꯤꯔꯕ ꯃꯥꯜꯂ
ꯑ ꯑꯗꯨꯒ ꯀꯩꯅꯣ ꯑ ꯐ꯭ꯔꯥꯏꯗ ꯁꯦꯇꯔꯗꯦ ꯁꯟꯗꯦ ꯍꯣꯂꯤꯗꯦ ꯄꯤꯕ ꯃꯥꯜꯂꯦꯀꯣ ꯃꯣꯏꯒꯤꯗꯤ
ꯍꯣꯏ ꯁꯇꯔꯗꯦ ꯁꯟꯗꯦ ꯍꯣꯂꯤꯗꯦ ꯄꯤꯌꯦ ꯍꯥꯏꯌꯦ ꯑꯩ ꯅꯨꯡꯉꯥꯏꯕꯁꯦ ꯑꯣꯖꯥꯁꯨ ꯁꯇꯔꯗꯦ ꯁꯟꯗꯦ ꯑꯗꯨꯝ ꯍꯣꯂꯤꯗꯦ ꯄꯤ ꯌꯦꯅꯥ ꯑꯗꯨꯒ ꯑꯀꯣꯃꯣꯗꯦꯁꯥꯟꯁꯨ ꯄꯤꯌꯦ ꯑꯗꯣ ꯅꯨꯡꯗꯥꯡꯗꯤ ꯐꯖꯥꯅ ꯇꯨꯝꯕ ꯐꯪꯅꯤꯕ ꯍꯣꯏ ꯑꯗꯨꯅ ꯈꯔ ꯈꯔ ꯐꯥꯕ ꯑꯗꯣ ꯇ꯭ꯋꯦꯟꯇꯤ ꯑꯩꯈꯣꯏꯒꯤ ꯁꯦꯂꯔꯤꯗ ꯇ꯭ꯋꯦꯟꯇꯤ ꯇꯤꯅꯦ ꯍꯥꯏꯔꯗꯤ ꯑꯗꯨꯝ ꯇ꯭ꯋꯦꯟꯇꯤꯅꯦꯅ ꯑꯁꯤ ꯗꯦꯜꯍꯤꯗ ꯂꯥꯏꯔꯗꯤ ꯌꯦꯡꯉꯣꯇꯣ ꯑꯩꯈꯣꯏ ꯅꯣꯠ ꯌꯦꯟꯁꯥꯡꯒꯨꯝꯕ ꯆꯥꯅꯤꯡꯉꯨꯅꯦ ꯑꯗꯣ ꯌꯥꯝ ꯆꯠꯈ꯭ꯔꯅꯤ ꯄꯩꯁꯥ ꯆꯍꯤ ꯆꯍꯤ ꯑꯃ ꯑꯅꯤ ꯈꯛꯇ ꯊꯕꯛ ꯑꯩꯈꯣꯏꯗꯤ ꯀꯨꯏꯅꯁꯨ ꯊꯕꯛ ꯇꯧꯕ ꯌꯥꯔꯣꯏꯗ ꯆꯍꯤ ꯇꯔꯨꯛ ꯀꯨꯝꯕꯗꯤ ꯇꯧꯅꯤ ꯌꯥꯗꯤ ꯌꯥꯏ ꯑꯗꯨꯗ ꯀꯣꯐꯟ ꯇꯥꯔ ꯊꯕ ꯇꯧꯔꯒ ꯎ ꯑꯩꯈꯣꯏ ꯑꯔꯥꯝꯗ ꯊꯧꯔꯒ ꯀꯔꯤ ꯊꯕꯛ ꯇꯧꯅꯤ ꯈꯪꯗꯦꯅ
ꯑꯗꯨꯗꯅꯦ
ꯑꯣꯖꯥꯒꯨꯝꯕ ꯇꯥꯎꯗꯤ ꯍꯣꯏ ꯍꯣꯜ ꯑꯣꯖꯥꯒꯨꯝꯕꯗꯤ ꯇꯥꯎꯕ ꯌꯥꯏꯌꯦꯅ
ꯑꯦꯛꯁꯄꯤꯔꯤꯌꯦꯟꯁ ꯈꯔ ꯈꯔ ꯂꯩꯕꯅꯤꯅꯀꯣ
ꯎꯝ
ꯁ ꯁꯃꯦ
ꯑꯩꯅ ꯇꯎꯁꯤꯦꯔꯥ ꯈꯪꯗꯦ ꯅꯦꯛꯁ ꯏꯌꯥꯔꯁꯦ ꯁꯤ ꯕꯤ ꯑꯦ ꯇꯝꯅꯤꯡꯉꯦ ꯊꯕꯛ ꯇꯧꯔꯤꯔꯤ
ꯕꯤꯑ ꯔ ꯕꯤꯑꯠ ꯔ
ꯕꯤ ꯑꯦꯠ ꯀꯅꯥꯅ ꯕꯤ ꯑꯦ ꯑꯃꯨꯛ ꯇꯝꯅꯤ
ꯑꯗꯣ ꯔꯍꯦꯜꯁꯨ ꯃꯥꯁꯇꯔ ꯃꯨꯛꯀ ꯇꯝꯁꯦ ꯍꯥꯏꯅ ꯍꯥꯏꯕꯅꯤꯅꯦ ꯊꯕꯛ ꯇꯧꯈ꯭ꯔꯗꯤ
ꯔꯁꯥꯔꯁꯨ ꯌꯦꯁꯨ ꯇꯥꯎꯕ ꯌꯥꯏ ꯍꯥꯏꯅꯤ ꯃꯥ ꯊꯕꯥꯛꯄ ꯂꯩꯥꯏꯔꯗꯤ ꯑꯦꯠꯃꯦꯁꯥꯟꯒꯤ ꯃꯇꯥ ꯗꯤ ꯃꯦ ꯨꯟꯅꯅꯤ ꯅꯅꯦꯦꯛꯁꯤꯌꯥ
ꯎꯝ ꯀꯣꯂꯦꯖ ꯀꯥꯗꯕꯤꯗ ꯑꯗꯨꯝ ꯑꯦꯛꯖꯥꯝ ꯈꯛꯇ ꯊꯥꯕ ꯌꯥꯒꯦꯔꯥ ꯍꯥꯏꯔꯒ ꯌꯥꯏꯌꯦ ꯑꯩ
ꯗꯤꯁ ꯑ ꯗꯤꯁꯀꯤꯌꯥꯔꯗꯤ ꯑꯩꯈꯣꯏꯒꯤ ꯂꯣꯏ ꯂꯣꯏꯈ꯭ꯔꯦ
ꯍꯥꯣꯏ ꯅꯦꯛꯁ ꯏꯔ ꯅ ꯍꯥꯎ ꯇꯝ
ꯎꯝ ꯃꯁ ꯃꯁꯇꯥꯔꯁ ꯇꯝꯕꯩ ꯌꯥꯏꯦ ꯑꯦꯁꯨ ꯇꯝꯕ ꯌꯥꯏ
ꯀꯔꯤꯂꯝꯗ ꯑꯣꯏꯕ꯭ꯔꯥ ꯀꯩꯅꯣ ꯇꯧꯕꯗꯣ
ꯆꯞ ꯃꯅꯩꯌꯦ ꯑꯦꯠꯃꯤꯁꯟ ꯀꯣꯂꯦꯖ ꯑꯩꯈꯣꯏ ꯀꯣꯂꯦꯖꯇ ꯑꯦꯗꯃꯤꯁꯟ ꯇꯥꯧꯕ ꯃꯇꯝꯗ ꯆꯞ ꯃꯥꯟꯅꯩꯌꯦ
ꯑ
ꯐꯣꯝꯒꯨꯝꯕ ꯂꯣꯏ ꯊꯣꯛꯈ꯭ꯔꯕꯅꯦ
ꯑꯩꯈꯣꯏꯗ ꯑꯩꯈꯣꯏ ꯃꯅꯤꯄꯨꯔꯗꯗꯤ ꯊ꯭ꯔꯤ ꯌꯔꯁꯅꯤꯀꯣ
ꯎꯝ
ꯇꯨꯏ ꯑꯁ ꯑ ꯑꯩ ꯊ꯭ꯔꯤ ꯏꯔꯁꯅꯦ ꯍꯥꯏꯕ ꯀꯣꯟ ꯇ
ꯇꯨꯅꯦ ꯇꯨꯅꯥꯅꯕꯤ ꯊꯔꯤ ꯇꯃꯗꯤ ꯂꯥꯏꯔꯦ
ꯎꯝ ꯑꯗꯨꯅꯦ ꯅꯍꯥꯟ ꯀꯩꯅꯣꯗꯣꯖꯥ ꯑꯣꯖꯥ ꯅꯨꯄꯥ ꯑꯃꯗꯣ ꯃꯅꯤꯄꯨꯔ ꯈꯣꯏꯗꯗꯤ ꯃꯅꯤꯄꯨꯔ ꯂꯣꯝꯗꯗꯤ ꯊ꯭ꯔꯤ ꯌꯔꯁꯅꯦ ꯍꯥꯏꯅ ꯍꯥꯏꯕ ꯑꯗꯨꯒꯤ
ꯁꯦ ꯅꯤꯡ ꯊꯕꯔ
ꯄꯁꯤ